ꯍꯜꯂꯣ ꯍꯜꯂꯣ
ꯇꯥꯄꯣ
ꯇꯌꯦ ꯇꯥꯏꯌꯦ
ꯀꯗꯔꯕꯅꯤꯅ
ꯀꯩꯝ ꯇꯧꯗ꯭ꯔꯦ ꯍꯧꯖꯤꯛꯇꯤ ꯀꯩꯗꯧꯔꯤꯅꯣ ꯅꯪꯗꯤ
ꯑꯁ ꯈꯗꯤ ꯁꯟꯇ꯭ꯔꯤ ꯂꯦꯞꯕ ꯂꯩꯗ
ꯍꯥꯥ
ꯁꯟꯇ꯭ꯔꯤ ꯂꯦꯞꯕ ꯂꯩꯌꯦꯦ
ꯀꯩꯅꯣꯗꯨꯗꯤ ꯀꯩ ꯍꯥꯏꯅꯣ
ꯃꯇꯝꯗꯨ ꯃꯇꯝꯁꯦ ꯐꯠꯇꯦꯅ
ꯑꯥ
ꯑꯗ ꯌꯥꯥꯏꯅꯤ ꯁꯤꯐꯏꯒ ꯆꯞ ꯃꯥꯟꯅꯩ ꯗ꯭ꯌꯨꯇꯤ ꯇꯧꯧꯕ ꯂꯩꯕ
ꯎꯝ ꯑꯗꯨꯗꯅ ꯁꯦꯠꯄ ꯆꯥꯕꯗ ꯀꯩ ꯃꯊꯦꯜ ꯆꯥꯔꯕ
ꯀꯩ ꯀꯩ ꯍꯥꯏꯆꯔꯥ ꯑꯂꯨꯅꯅꯦ ꯑꯗꯨꯒ ꯀꯔꯤ ꯃꯅꯥꯅꯣ ꯈꯪꯗꯦ
ꯍꯥꯎꯕꯔꯣꯕꯔ
ꯍꯥꯎꯋꯤꯗ ꯅꯣꯏꯗꯤ
ꯑꯩꯈꯣꯏꯗꯤ ꯁꯧꯒꯔꯤ ꯊꯣꯡꯉꯦ
ꯎꯝ ꯉꯅꯨꯡꯁꯥ ꯑꯛꯇꯨꯅ ꯁꯧꯒꯔꯤ ꯆꯥꯕ ꯑꯩꯈꯣꯏꯅ
ꯍꯥ
ꯑꯌꯨꯛꯇ ꯁꯧꯒ꯭ꯔꯤ ꯆꯥꯏꯌꯦꯕ ꯑꯩꯈꯣꯏꯅ
ꯑꯣ ꯁꯒꯔꯤꯗ ꯍꯥꯎꯔꯦꯗ ꯍꯧꯖꯤꯛ
ꯁꯒꯔꯤ ꯉ ꯀ ꯀꯥꯡꯕ ꯈꯔ ꯍꯥꯥꯎꯒ ꯍꯣꯏꯖꯍꯥꯎꯅꯦ
ꯅꯣꯏꯗꯤ ꯁꯧꯒꯔꯤ ꯊꯣꯡꯕꯗ ꯁꯥ ꯍꯥꯞꯄ ꯌꯥꯕ꯭ꯔꯣ
ꯌꯥꯏ ꯀ ꯂꯩꯗꯤ ꯍꯥꯞꯄ ꯌꯥꯅꯦ
ꯑꯣ ꯀꯔꯝꯕ ꯇꯦꯁꯇꯣ ꯀꯔꯝꯕ ꯍꯦꯟꯒꯦ
ꯍꯥꯏꯕꯨ ꯁꯧꯔꯤ ꯍꯥꯏꯁꯤꯕꯨ ꯁꯥ ꯍꯥꯏꯁꯤꯕꯨꯀꯣ ꯑꯀꯪꯕꯤ ꯅꯠꯇꯕꯗ ꯑꯣꯛꯁꯥꯒꯨꯝꯕ ꯊꯣꯡꯉꯀꯥꯟꯗ ꯁꯧꯀ꯭ꯔꯤꯗꯣ
ꯑꯥ
ꯄꯨꯜꯂꯒꯀꯣ ꯑꯗꯨꯝ ꯇꯧꯅꯩꯑꯌꯦꯕ
ꯄꯨꯜꯂꯒ ꯍꯥꯏꯕꯗꯤ
ꯁꯧꯒ꯭ꯔꯤꯗꯣ ꯌꯥꯝꯍꯜꯂꯒꯒ ꯈꯔ ꯄꯨꯜꯂꯒꯀꯣ ꯑꯗꯨꯝ ꯊꯣꯡ ꯊꯣꯡꯉꯤꯕ ꯌꯦꯟꯁꯥꯡꯗ ꯈꯔ ꯀꯔꯤ ꯍꯥꯏꯖꯔꯥ ꯑꯣ ꯖ ꯑꯗꯔ ꯈ ꯁꯥꯎꯕ ꯍꯅ ꯁꯧꯕ ꯄꯨꯡꯈꯥꯏꯃꯨꯛ ꯌꯦꯟꯖꯥꯡ ꯃꯨꯜꯂꯝꯗꯥꯏꯗꯀꯣ ꯊꯥꯛꯄ ꯁꯧꯒꯂꯤꯗ
ꯑꯣ ꯑꯩꯈꯣꯏꯁꯨ ꯊꯣꯡꯕ ꯀꯥꯟꯗ ꯊꯥꯛꯑꯦꯕ
ꯎꯝ
ꯍꯥꯏꯕꯗꯤ ꯃꯨꯊꯠꯂꯝꯗꯥꯏꯗ ꯊꯥꯛꯑꯦ ꯁꯧꯒꯔꯤꯁꯦ ꯅꯣꯏ ꯀꯔꯝ ꯀꯥꯟꯗ ꯊꯥꯛꯑꯦ
ꯑꯥ ꯑꯩꯈꯣꯏꯁꯨꯦ ꯃꯨꯊꯠ ꯍꯟꯊ ꯑꯗꯨꯝ ꯇꯧꯋꯗ
ꯍꯣꯏ ꯃ
ꯁꯧꯔꯤꯗꯤ ꯎꯝ ꯁꯧꯔꯤꯗꯤ ꯏꯁꯤꯡ ꯑꯏꯤꯡꯕꯗ ꯊꯃꯗꯤ ꯌꯥꯗꯕꯅꯤ ꯁꯤꯡ ꯐꯨꯜꯂꯀꯥꯟꯗꯀꯣ ꯅꯣꯏꯗꯤ ꯏꯁꯤꯡ ꯐꯨꯠꯂꯀꯥꯟꯗ ꯊꯝꯗ꯭ꯔꯣ
ꯏꯁꯤꯡ ꯐꯨꯠꯂꯀꯥꯟꯗ ꯍꯥꯏꯕꯗꯤ
ꯏꯁꯤꯡ ꯏꯁꯤꯡ ꯁꯧꯔꯨꯀꯥꯟꯗ
ꯑꯥ
ꯑꯩꯈꯣꯏ ꯑꯗꯨꯃ ꯏꯁꯤꯡ ꯑꯩꯈꯣꯏꯗꯤꯀꯣ ꯏꯁꯤꯡ ꯑꯪ ꯏꯪꯉꯗꯤ ꯊꯝꯗꯦ ꯏꯁꯤꯡ ꯁꯥꯎꯔ ꯀꯥꯟꯗ ꯑꯗꯨꯝ ꯑꯗꯨꯝ ꯍꯥꯞꯅꯩꯕ ꯏꯟꯖꯥꯡ ꯊꯣꯡꯉꯒꯁꯨ ꯏꯁꯤꯡ ꯁꯧꯔꯀꯥꯟꯗ ꯑꯗꯨꯝ ꯊꯥꯗꯔꯦꯕ
ꯎꯝ ꯑꯩꯈꯣꯏꯗꯤ ꯑꯗꯨꯗ ꯍꯥꯞ ꯍꯥꯄ ꯃꯌꯥꯝꯗꯣ ꯂꯣꯏꯅ ꯃꯨꯜꯂꯀꯥꯟꯗꯅꯦ ꯍꯥꯞꯄꯦꯕ ꯁꯧꯒ꯭ꯔꯤꯗ ꯑꯗꯣ ꯑꯗꯨ ꯉꯥꯏꯍꯥꯛ ꯁꯧꯍꯜꯂꯒ ꯊꯥꯡꯊꯩ
ꯎ ꯆꯝ ꯀ ꯇꯧ ꯍꯥꯟꯗꯃꯤꯗ ꯁꯤꯤꯟꯕꯁꯨ ꯍꯗ
ꯍꯣꯏ ꯑꯗꯨ ꯌꯥꯝ ꯁꯤꯟꯕꯗꯤ ꯆꯥꯅꯤꯡꯗꯦ
ꯃꯁꯤꯕꯗꯤ ꯑꯩꯗꯤ ꯄꯥꯝꯃꯤꯗ ꯈꯥꯕꯁꯨ ꯄꯥꯝꯃꯦ ꯁꯥꯕꯁꯨ ꯄꯥꯝꯃꯦ
ꯑꯊꯨꯝꯕꯗ
ꯑꯁ ꯊꯨꯝꯕꯗꯤ ꯀꯌꯥꯝ ꯍꯅꯗꯦꯗ ꯆꯥꯒꯨꯝꯕ ꯊꯛꯄ ꯀꯌꯥꯝ ꯍꯥꯏꯅꯖꯩ ꯑꯩꯗꯤ
ꯑ
ꯅꯟꯗꯤ ꯃꯃꯥꯏ ꯇꯧꯒꯦ
ꯑꯁꯥꯕ ꯄꯥꯝꯃꯦ
ꯃꯣꯔꯣꯛ ꯁꯥꯕ
ꯍꯣꯏ ꯃꯣꯔꯣꯛ ꯑꯁꯕꯁꯦ ꯃꯤꯃꯤ ꯁꯤꯡ ꯌꯨ ꯈꯤꯇꯪꯗ ꯑꯁꯥꯕ ꯄꯥꯝꯃꯦ ꯑꯇꯩꯗꯤ ꯄꯥꯝꯗꯦ
ꯑꯁ ꯆꯥꯛ ꯌꯦꯟꯁꯥꯡ ꯁꯥꯕ ꯃꯔꯣ ꯁꯥꯕ ꯆꯥꯅꯤꯡꯗ꯭ꯔꯣ
ꯍꯣꯏ ꯌꯥꯝ ꯁꯥꯕꯗꯤ ꯄꯥꯝꯗꯦꯕ ꯁꯥꯔꯁꯨ ꯌꯥꯝ ꯂꯩꯗꯅ ꯃꯤꯃꯤ ꯁꯤꯡꯖꯨꯗꯤ ꯁꯥꯔꯤꯈꯩ ꯆꯥꯕꯗꯨ ꯑꯗꯨꯝ ꯉꯝꯃꯦ ꯑ ꯑ ꯑꯇꯩꯁꯤꯡꯖꯗꯤ ꯆꯥꯅꯤꯡꯗꯦ
ꯑꯩꯈꯣꯏꯗꯤ ꯃꯣꯔꯣꯛ ꯆꯥꯒꯟꯕꯅꯤꯅꯀꯣ
ꯑꯥ
ꯔꯣꯍꯤ ꯆ ꯃꯣꯔꯣꯛ ꯆꯥꯕ ꯂꯣꯏꯔꯒ ꯀꯩ ꯍꯥꯏꯅꯤ ꯆꯠꯊꯣꯛ ꯆꯠꯁꯤꯟ ꯇꯧꯔꯗꯤ ꯄꯨꯛ ꯍꯥꯏꯏꯗꯅ
ꯍꯥꯎꯋꯦ ꯄꯨꯛ ꯁꯒꯠꯇꯅ
ꯑꯥ ꯑꯩꯈꯣꯏꯗꯤ ꯑꯗꯨꯃꯥꯏꯅ ꯇꯧꯔꯣꯏꯗꯅ ꯑꯗꯨ ꯑꯗꯨꯝ ꯇꯣꯏ ꯇꯣꯏꯅ ꯇꯧꯔꯛꯑꯔꯕꯅꯤꯅ ꯍꯧꯖꯤꯛꯇꯤ ꯀꯩꯁꯨ ꯇꯧꯔꯛꯇꯦꯗ꯫ ꯃꯔꯣꯛ ꯆꯥꯔꯁꯨ ꯆꯥꯛ ꯊꯦꯠꯇꯣꯛꯔꯒ ꯆꯦꯟꯕ ꯈꯣꯠꯄ ꯑꯗꯨꯝ ꯇꯧꯔꯦꯗ ꯑꯩꯈꯣꯏꯗ ꯍꯧꯖꯤꯛꯇꯤ ꯍꯥꯏꯗꯤ ꯆꯥꯛ ꯑꯗꯨꯝ ꯆꯥꯔꯥꯕ ꯅꯤꯅ ꯀꯣ ꯑꯁ ꯑꯩꯈꯣꯏ ꯆꯤꯡꯃꯤꯁꯤꯡꯁꯤ ꯃꯣꯔꯣꯛ ꯆꯥꯀꯟꯕꯅꯦ ꯅꯪ ꯅꯃꯥꯟꯅꯕ ꯅꯃꯥꯟꯅꯕꯤ ꯈꯪꯅꯕ ꯂꯩꯇ꯭ꯔꯣ ꯆꯤꯡ ꯃꯤꯁꯤꯡꯕꯨ꯫
ꯂꯩꯇꯦ ꯈꯔ ꯑꯃ ꯑꯅꯤꯗꯤ ꯂꯩ ꯌꯥꯝꯅ ꯀ꯭ꯂꯣꯁ ꯑꯣꯏꯗꯦ ꯄꯨꯟꯗꯦ꯫
ꯑꯦ ꯁꯤ ꯃꯤꯁꯤꯡꯗꯨꯁꯨ ꯈꯔ ꯈꯟꯅꯧꯍꯦ꯫
ꯑꯗꯨꯝ ꯁ꯭ꯀꯨꯜ ꯂꯥꯏꯐꯇ ꯀꯣ ꯈꯔ ꯄꯨꯟꯈꯤꯕ ꯑꯃꯅꯤ ꯂꯩ ꯑꯗꯨꯅꯠꯇ ꯂꯩꯇꯦ꯫
ꯎꯝ ꯑꯩꯅ ꯅꯣꯏ ꯑꯁꯣꯝ ꯇꯝꯄꯥꯛꯗ ꯂꯩꯔꯤꯕꯁꯤꯡ ꯑꯩꯁꯨ ꯈꯪꯅꯕ ꯀꯌꯥꯝ ꯂꯩꯇꯦꯗ꯫ ꯍꯥꯏꯕ ꯎ ꯁ꯭ꯀꯨꯜꯗꯤ ꯀꯣꯂꯦꯖꯄꯨꯗꯤ ꯀꯥꯃꯤꯟꯅꯩꯕꯨ ꯑꯗꯨꯝ ꯀꯩꯍꯥꯏꯅꯤ ꯇꯣꯏꯅ ꯋꯥꯔꯤ ꯁꯥꯟꯅꯗꯕ ꯍꯥꯏꯇꯥꯔꯦ ꯁꯥꯛꯄꯨꯗꯤ ꯈꯪꯅꯕꯀꯣ꯫
ꯍꯣꯏ ꯁꯛꯄꯨꯗꯤ ꯈꯪꯅꯕ ꯑꯥ
ꯀꯥꯎꯕ ꯌꯥꯎꯋꯦ ꯑꯗꯨꯝ ꯀꯣꯂꯦꯖꯇ ꯑꯣꯏꯒꯦꯔꯥ ꯂꯝꯕꯤꯗ ꯑꯣꯏꯒꯦꯔꯥ
ꯍꯣꯏ ꯐꯣꯟ ꯅꯝꯕꯔ ꯁꯦꯚ ꯇꯧꯕꯗꯤ ꯈꯪꯉꯦ꯫
ꯍꯥꯁ ꯍꯣꯏ ꯑꯩꯗꯤ ꯐꯣꯟ ꯁꯦꯞ ꯀ ꯅꯝꯕꯔꯒ ꯂꯩꯒꯤꯗꯥꯏ ꯍꯨꯝ ꯑꯩꯈꯣꯏꯗꯤ ꯑꯗꯨꯝ ꯊꯦꯡꯅꯔꯗꯤ ꯋꯥꯔꯤ ꯁꯥꯥꯟꯅꯔꯦ ꯂꯣꯏꯔꯦ꯫ ꯐꯣꯟ ꯅꯝꯕꯔ ꯀꯔꯤ ꯀꯩꯅꯣꯁꯨ ꯊꯝꯗꯦ ꯑꯩꯈꯣꯏꯗꯤ ꯂꯩꯇꯦꯗ꯫
ꯐꯣꯟ ꯅꯝꯕꯔ ꯈꯔ ꯂꯩꯍꯧꯕ ꯌꯥꯎꯋꯦ ꯑꯗꯨꯗ
ꯑꯗꯨꯗ ꯂꯩꯕꯗꯣ ꯈꯇꯪꯒ ꯑꯩꯉꯣꯟꯗ ꯂꯩ ꯑꯇꯩꯗꯤ ꯀꯥꯎꯔꯦ ꯃꯃꯤꯡ ꯐꯥꯎ ꯀꯥꯎꯔꯦ꯫
ꯎꯝ ꯑꯩꯗꯤ ꯅꯣꯏ ꯃꯩ ꯃꯩꯇꯩ ꯅꯨꯄꯤꯁꯤꯡ ꯂꯩꯁꯥꯕꯤꯁꯤꯡ ꯈꯪꯅꯕ ꯑꯃꯐꯥꯎ ꯂꯩꯇꯦ ꯑꯩ꯫ ꯄꯨꯟꯁꯤꯒꯤ ꯑꯃꯐꯥꯎ ꯂꯩꯇꯦ꯫ ꯀꯩꯒꯤꯅꯣ ꯍꯥꯏꯒꯟꯗ ꯀꯩ ꯀꯔꯤ ꯃꯇꯝꯗ ꯂꯩꯅꯤ ꯁ꯭ꯀꯨꯜ ꯍꯥꯏꯔꯣ ꯑꯦꯂꯚꯦꯟ ꯇꯨꯌꯦꯞ ꯍꯥꯏꯕ ꯀꯩꯅꯣꯗ ꯇꯧ ꯇꯝꯕꯅꯤꯅ ꯗꯣꯅꯁꯇꯣꯟꯗ ꯇꯝꯃꯦ ꯀꯣꯂꯦꯖ ꯍꯥꯏꯔꯣ ꯆꯠ ꯐꯠꯇꯕꯅꯤꯅ ꯑꯗꯨꯝ ꯀꯣꯔꯦꯁꯄꯣꯟꯗꯤꯡꯗ ꯊꯝꯃ ꯇꯧꯕꯅꯤꯅꯀꯣ ꯍꯥꯏ ꯁꯀꯨ ꯍꯥꯏꯔꯣ ꯑꯩꯈꯣꯏꯔꯣꯝꯗꯀꯥꯔꯦ ꯑꯗꯒꯤ
ꯊꯦꯡꯅ ꯑꯗꯨꯝ ꯑꯗꯨꯃꯥꯏꯅ ꯇꯧꯔꯁꯨ ꯃꯤꯗꯤ ꯃꯌꯥꯝ ꯈꯪꯅꯕ ꯂꯩꯌꯦꯗ꯫
ꯍꯁ ꯑꯩꯗꯤ ꯑꯃ ꯐꯥꯎ ꯈꯪꯗꯦꯗ ꯍꯥꯏꯗꯤ ꯏ ꯎꯝ ꯃꯦꯗꯤꯌꯥꯗꯁꯨ ꯀꯩꯅꯣ ꯇꯧꯗꯕꯅꯤꯅꯀꯣ ꯑꯦꯕꯤ ꯍꯔꯗꯤꯛ ꯄꯥꯏ ꯑꯗꯨꯕꯨ ꯅꯣꯏ ꯏꯁ ꯑꯗꯨꯗꯤ ꯈꯣꯠꯄ ꯑꯗꯨ ꯄꯥꯏꯗꯦꯕ ꯑꯩꯗꯤ꯫ ꯑꯦꯕꯤ ꯍꯥꯏꯁꯦ ꯆꯨꯃꯤꯅꯦ꯫ ꯌꯦꯡꯅꯕ ꯚꯤꯗꯤꯑꯣꯒꯨꯝꯕ ꯀꯩ ꯀꯩꯅꯣ ꯑꯗꯨꯝ ꯈꯛꯇꯅꯦꯕ꯫
ꯇꯦꯛꯁ ꯅꯨꯡ ꯊꯥꯗꯦ ꯍꯥꯏꯕ ꯅꯠꯇ꯭ꯔꯣ꯫
ꯑꯩꯁ ꯊꯥꯗꯦꯗ ꯑꯩꯈꯣꯏꯗꯤ ꯃꯦꯁꯦꯟꯖꯔ ꯑꯃ ꯄꯥꯏꯗ꯭ꯔꯤ꯫
ꯑꯣ ꯅꯨꯄꯤ ꯊꯤꯔꯦꯕ ꯑꯗꯨꯒ
ꯊꯤ ꯊꯔꯤꯅꯤ ꯐꯪ ꯐꯪꯒꯗ꯭ꯔꯥ ꯈꯪꯗꯦ꯫ ꯐꯪꯗ꯭ꯔꯗꯤ ꯅꯪ ꯃꯨꯟꯕ ꯇꯥꯔꯦ꯫
ꯑꯁ ꯅꯪꯗꯤ ꯗꯥꯏꯔꯦꯛ ꯍꯥꯏꯔꯦ ꯑꯗꯨꯗꯤ꯫
ꯅ ꯏꯟꯅꯕꯔꯁꯦ ꯇꯧꯕꯤꯔꯤꯒ
ꯑꯁ
ꯑꯍꯥꯥꯟꯕ ꯑꯣꯏꯅ ꯑꯣꯏꯁꯤ ꯂꯥꯕꯅꯤꯅ ꯉꯁꯨ ꯁꯅꯥꯗ
ꯊꯖꯕ꯭ꯔꯥ
ꯎꯝ ꯁꯥꯟꯅꯩꯗ ꯑꯅꯤꯗ ꯁꯥꯟꯅꯔ ꯈꯪꯉꯦ ꯑ ꯅꯪ ꯀꯩꯅꯣꯗ ꯅꯝꯕꯝꯕꯔꯗ ꯑꯗꯨꯗꯗ ꯑꯩꯈꯥꯉꯗ ꯑꯩꯍꯗꯤ ꯑꯁꯤꯗꯒꯤ ꯑꯗꯨꯝ ꯁꯥꯔꯛꯄꯁꯦ ꯅꯅꯥꯊꯟꯗꯅꯦꯕ ꯅꯣꯏ ꯀꯩꯅꯣ ꯃꯩꯇꯩ ꯑꯗꯨꯝ ꯁꯥꯕꯁ ꯃꯊꯟꯇꯅꯦꯕ ꯑꯇꯣꯞꯄ ꯍꯥꯏꯔꯗꯤ ꯑꯇꯣꯞꯄꯗꯤ ꯁꯥꯟꯅ ꯍꯥꯏꯕꯨ ꯑꯩꯈꯣꯏ ꯆꯤꯡꯃꯤ ꯑꯩꯈꯣꯏ ꯀꯩꯅꯣ ꯆꯤꯡꯅꯤꯕ ꯁꯥꯟꯅꯔꯤꯁꯦ
ꯇꯣꯡꯗꯨꯅ ꯑꯩꯁꯦ ꯑꯗꯨꯝ ꯁꯥꯟꯅꯔꯁꯤ
ꯁꯅꯥꯔꯁꯤ ꯁꯅꯥꯔꯁꯤ
ꯅꯣꯏꯗꯤ ꯈꯔ ꯉꯕ ꯈꯔ ꯁꯦꯡꯉꯦꯕ ꯑꯩꯈꯣꯏ ꯏꯆꯤꯟ ꯃꯤꯁꯤꯡꯗ ꯂꯣꯟꯁꯦ
ꯑꯥ
ꯐꯩꯗꯅ ꯑꯩꯈꯣꯏꯣꯏ ꯑꯩꯈꯣꯏꯁꯨ ꯈꯔ ꯐꯩꯕꯨꯗꯤ ꯐꯩꯗ
ꯑꯩꯁꯨꯅꯦ ꯅꯣꯏꯒꯤ ꯑꯗꯨꯃꯥꯏꯅ ꯉꯥꯡꯉꯛꯀꯦ ꯇꯧꯋꯦꯕ ꯑꯩꯁꯨ
ꯑ ꯑꯗꯨꯃꯥꯏꯅ ꯇꯧꯔꯒꯗꯤ ꯑꯩꯈꯣꯏꯕꯨ ꯏꯟꯅꯒꯅꯤꯀꯣ
ꯏꯂꯦ ꯍꯧꯖꯤꯛ
ꯅꯣꯏꯅꯗꯤ ꯍꯣꯏ ꯇꯥꯕꯁꯨ ꯋꯥꯔꯤ ꯁꯥꯟꯔꯀꯥꯟꯗꯗꯤ ꯅꯣꯏꯁꯨ ꯈꯔ ꯅꯣꯡꯗꯤ ꯅ ꯅꯣꯅꯤꯡ ꯅꯝꯒꯅꯤꯕ ꯂꯣꯟꯗꯨꯣ ꯈꯔ ꯐꯩꯕꯅꯤꯅꯀꯣ ꯑꯩꯈꯣꯏꯐꯥꯎ ꯑꯩꯈꯣꯏꯐꯥꯎ ꯑꯩꯈꯣꯏ ꯍꯥꯏ ꯁꯤ ꯑꯩꯐꯥꯎ ꯇꯝꯄꯥꯛ ꯃꯔꯛꯇ ꯂꯩꯕꯅꯤ ꯂꯣꯟ ꯈꯔ ꯀꯩꯅꯣ ꯇꯧꯔꯤꯕꯅꯦꯕ ꯑꯩꯈꯣꯏꯗꯒꯤ ꯑꯃꯨꯛ ꯍꯦꯛ ꯑꯩꯈꯣꯏꯐꯥꯎ ꯉꯥꯡꯕ ꯍꯩꯇꯦ ꯍꯥꯏꯕꯨ ꯑꯩꯈꯣꯏ ꯑꯩꯉꯣꯟꯗꯒꯤ ꯑꯃꯨꯛ ꯍꯦꯟꯕ ꯈꯔ ꯂꯩꯕ ꯃꯣꯏꯗ ꯑꯃꯨꯛ ꯋꯥꯔꯤꯁꯅꯥꯔꯗꯤ ꯑꯩ ꯑꯩ ꯐ ꯅꯧꯅꯤꯡꯉꯤꯕ ꯃꯣꯏꯁꯨ ꯂꯣꯟꯗꯣ ꯐꯔꯤꯔꯒꯃꯨ ꯂꯣꯟꯗ ꯑꯩꯈꯣꯏ ꯂꯣꯟꯗ ꯈꯔ ꯃꯤꯁ ꯇꯧꯔꯒ ꯑꯗꯨꯝ ꯉꯥꯡꯂꯛꯄ ꯈꯔ ꯂꯩꯌꯦꯕ
ꯑꯥ
ꯋꯥꯔꯤ ꯁꯥꯟꯅꯕꯗ ꯅꯣꯛꯁꯤꯔꯥ ꯃꯣꯏꯒꯤ ꯋꯥꯔꯤ ꯁꯥꯟꯅꯕꯗ ꯅꯣꯛꯁꯤꯔꯥ ꯒꯌꯥꯟ ꯇꯥꯔꯁꯤ ꯑꯗꯨꯒꯤ ꯂꯣꯟꯗꯨ ꯈꯔ ꯄꯜꯜꯂꯤꯦꯕ ꯍꯥꯏꯗꯤ
ꯅꯅꯨꯡꯥꯏꯇꯣ ꯇꯥꯎꯕꯣ ꯑꯗꯨ ꯑꯗꯨ ꯅꯣꯛꯅꯤꯡꯕꯁꯨ ꯌꯥꯎꯔꯦ ꯋꯥꯔꯤ ꯊꯂꯛꯑꯦꯗꯅ
ꯇꯥꯔꯗꯤ ꯅꯨꯡꯉꯥꯏ ꯑꯗꯨꯕꯨ ꯍꯔꯤ ꯁꯥꯗꯦ ꯈꯔ ꯄꯦꯟꯗꯦꯗꯅ
ꯑꯍꯦ ꯀꯃꯥ
ꯑ
ꯑꯩꯈꯣꯏꯒ ꯁꯥꯟꯅꯕꯗꯤ ꯅꯨꯡꯉꯥꯏꯕ꯭ꯔꯕ
ꯆꯤꯡꯗꯒꯤ ꯎꯝ ꯅꯣꯏꯗ ꯁꯥꯟꯅꯕꯗꯤ ꯏꯀꯥꯏꯐꯥꯎ ꯏꯀꯥꯏꯔꯦ ꯑꯩꯈꯣꯏ ꯂꯣꯟꯅ ꯑꯃꯨꯛ ꯈꯦꯅ ꯂꯣꯟ ꯊꯕꯅꯤꯅꯀꯣ ꯅꯣꯏꯗꯤ ꯆꯨꯝ ꯑꯁꯦꯡꯕꯅꯤꯅꯀꯣ
ꯑꯁꯦꯡ ꯃꯅ
ꯀꯥꯗꯨꯝ
ꯅꯣꯏꯁꯨ ꯑꯗꯨꯝ ꯁꯦꯡꯉꯦꯗ ꯑꯗꯨꯝ ꯍꯥꯏꯕ ꯒ꯭ꯌꯥꯟ ꯇꯥ ꯂꯣꯏꯅ ꯍꯩꯌꯦ ꯁꯤꯗꯒꯤ ꯇꯝꯃꯣ
ꯑꯩꯈꯣꯏ ꯄꯥꯎ ꯁꯤꯗꯒꯤ ꯇꯝꯃꯤ ꯅꯣꯏꯕꯨ ꯋꯥꯔꯤ ꯁꯥꯟꯅꯕꯗ ꯇꯜꯂꯤ ꯏꯀꯥꯏꯕ ꯐꯥꯎꯋꯕ ꯂꯣꯟꯗꯨ ꯑꯁꯤ ꯃꯩꯇꯩꯂꯣꯟꯗꯤ ꯉꯥꯡꯅꯤꯡꯕ ꯂꯣꯏ ꯉꯥꯡꯕꯗꯤ ꯍꯥꯏ ꯂꯩꯠꯇꯕ ꯈꯔ ꯂꯩꯗꯅ ꯅꯨꯍꯏꯇꯦ ꯈ꯭ꯔꯔ ꯅꯨꯍꯔ ꯍꯥꯏ ꯕꯔꯤꯁ ꯎꯝ ꯅꯣꯏꯗ ꯋꯥꯔꯤ ꯁꯛ ꯁꯥꯕꯒ ꯅꯨꯡꯉꯥꯏꯕ ꯑꯩꯈꯣꯏ ꯑꯩꯈꯣꯏ ꯆꯤꯡꯃꯤꯁꯤ ꯅꯪ ꯁꯥꯟꯅꯔꯕꯅꯤꯗ
ꯁꯥꯟꯅꯩꯌꯦꯕ ꯁꯥꯟꯅꯕꯗꯣ ꯑꯩꯁꯨ ꯅꯣꯏꯒꯤ ꯑꯗꯨꯃꯥꯏꯅ ꯉꯥꯡꯒꯦ ꯇꯧꯔꯛꯑꯦꯕ
ꯑꯗꯨꯗ ꯅꯅꯦꯦ ꯋꯥ
ꯀꯨꯏꯅ ꯁꯥꯟꯅꯔꯅ
ꯈꯣꯏꯒꯤꯗꯅꯀꯣ ꯑꯩꯅ ꯅꯣꯏꯒꯤ ꯇꯥꯛꯄꯤꯕꯗꯤ ꯂꯥꯏꯔꯦꯗꯅ ꯑꯩ ꯑꯣꯏꯅ ꯆꯪꯁꯤꯟꯈꯤꯗꯅ
ꯎꯝ ꯍꯩꯇꯕꯁꯤꯡꯅ ꯑꯃꯨꯛ ꯀꯟꯅ ꯇꯧꯕꯅꯤꯅ
ꯍꯣꯏ ꯅꯨꯡꯉꯥꯏꯌꯦ ꯇꯥꯕꯁꯨ ꯅꯨꯡꯉꯥꯏ ꯅꯨꯡꯉꯥꯏꯕꯁꯨ ꯌꯥꯎꯋꯦ ꯑꯗꯒꯤ ꯒ꯭ꯌꯥꯟ ꯇꯥꯗꯕꯁꯨ ꯁꯨ ꯌꯥꯎꯋꯦ ꯒ꯭ꯌꯥꯟ ꯇꯥꯗꯕꯗꯣ ꯒ꯭ꯌꯥꯟ ꯇꯥꯅꯕꯁꯨ ꯀꯩꯅꯣ ꯑꯣꯏꯌꯦꯕ
ꯃꯣꯏꯅ ꯉꯥꯡꯉꯤꯗ ꯑꯩꯈꯣꯏꯅ ꯑꯃꯨꯛ ꯈꯔ ꯉꯥꯡꯉꯗꯤ ꯃꯣꯏ ꯒ꯭ꯌꯥꯟ ꯇꯥꯕ ꯂꯩ ꯑꯩꯈꯣꯏꯅ ꯈꯔ ꯉꯥꯡꯉꯀꯥꯟꯗ ꯃꯣꯏꯁꯨ ꯒ꯭ꯌꯥꯟ ꯇꯥꯕ ꯒ꯭ꯌꯥꯟ ꯇꯥꯕꯅꯤ ꯒ꯭ꯌꯥꯟ ꯇꯥꯗꯕ ꯌꯥꯎꯋꯕ
ꯂꯣꯟꯁꯦ ꯏꯁꯥ ꯏꯁꯥ ꯂꯣꯟ ꯅꯠꯇꯕꯅꯤꯅ
ꯍꯣꯏ ꯑꯩꯈꯣꯏꯅ ꯑꯩꯈꯣꯏꯒꯤ ꯑꯣꯏꯕꯒꯤꯅꯦꯕꯀꯣ
ꯎꯝ ꯇꯝꯄꯥꯗ ꯂꯥꯛꯏꯗꯤ ꯐꯖꯅ ꯉꯥꯡꯕ ꯌꯥꯏꯕ
ꯇꯝꯄꯥꯛꯁꯨ ꯅꯠꯇꯦ ꯆꯤꯡꯁꯨ ꯅꯠꯇꯦ ꯑꯩꯈꯣꯏꯗꯤ ꯄꯨꯔꯥ ꯃꯌꯥꯏ ꯂꯩꯕꯅꯤꯅꯀꯣ
ꯑꯦꯁ ꯂꯎꯅꯦ ꯑꯗꯨꯗꯤꯦ
ꯑꯩ
ꯂꯥꯛꯑꯣ ꯑꯗꯨꯒ ꯇꯝꯕꯤꯒꯦꯅꯦ ꯍꯧꯖꯤꯛꯁꯨ ꯑꯗꯨꯝ ꯇꯝꯕꯤꯔꯤꯅꯦ ꯀꯩꯅꯣ ꯅꯪ ꯈꯪꯗꯕ ꯍꯪꯉꯣ ꯑꯩ ꯇꯝꯄꯤꯒꯦ
ꯈꯪꯗꯕ ꯍꯥꯏꯁꯤ ꯈꯔ ꯀꯩ ꯍꯥꯏꯔꯅꯤ
ꯀꯃꯥꯏꯅ ꯑꯗꯨꯝ ꯑꯩꯉꯣꯟꯗ ꯈꯔ ꯒ꯭ꯌꯥꯟ ꯇꯥꯅꯕ ꯈꯤꯇꯪ ꯍꯥꯏꯔꯛꯑꯣ ꯑꯗꯨꯝ ꯇꯥꯅꯤ
ꯑꯁ ꯑꯗꯨꯣ ꯍꯧꯖꯤꯛ ꯇꯥꯛꯄ ꯍꯧꯖꯤꯛ ꯇꯥꯛꯞꯄ ꯃꯇꯝ ꯅꯠꯇꯦ
ꯇꯥꯀꯦ ꯃꯇꯝ ꯌꯥꯝ ꯂꯩ ꯀꯩꯅꯣ
ꯍ ꯀꯅꯥꯗ ꯅꯣꯡ ꯆꯨꯗ꯭ꯔꯣ
ꯆꯨꯇꯦ
ꯀꯔꯝꯗꯤ ꯅꯣꯡ ꯆꯖꯤꯀꯥꯦ ꯀ꯭ꯂꯥꯁꯁꯨꯕ ꯍꯥꯎꯏꯃꯣ ꯃꯁꯤꯒꯤ ꯀꯩꯅꯣ ꯄꯥꯎ ꯇꯥꯗ꯭ꯔꯣ
ꯀꯩ ꯄ
ꯏꯔꯥꯡ ꯂꯩꯕ ꯈꯣꯠꯄ ꯇꯥꯗꯦ
ꯑꯗꯨ ꯁꯥꯟꯅꯕ ꯌꯥꯔꯦ ꯈꯪꯗꯦ ꯇꯥꯗꯦ ꯑꯩꯗꯤ
ꯎꯝ ꯑꯩꯈꯣꯏꯔꯣꯝꯗ ꯈꯔ ꯀꯩꯅꯣ ꯂꯩꯕꯀꯣ ꯎꯒꯅꯦꯗ ꯄ ꯌꯦꯡꯒꯗ꯭ꯔꯣ
ꯣꯜ ꯌꯦꯡꯉꯣꯏꯗ
ꯑꯩꯁꯤꯡꯁꯤ ꯃꯦꯁ ꯐꯖꯒꯅꯤ
ꯄꯣꯏꯣꯖ ꯀꯅꯥꯅꯥꯒꯅꯣ
ꯕ꯭ꯔꯥꯖꯤꯜ ꯅꯣꯔꯋꯦ
ꯑꯍꯩꯕꯅꯤꯀꯣ ꯑꯗꯨꯗꯤ